ꯇꯥꯏ ꯇꯥꯏ
ꯎꯝ
ꯀ꯭ꯤꯁꯃꯁ ꯈ ꯄ꯭ꯂꯥꯟ ꯈ꯭ꯔꯤꯁꯃꯥꯁꯁꯦ ꯈꯔ ꯄ꯭ꯂꯥꯅꯤꯡ ꯇꯧꯗ꯭ꯔꯗꯤ ꯌꯥꯔꯔꯣꯏꯅꯦ
ꯑꯩꯗꯤ ꯃꯄꯥꯟꯗ ꯆꯠꯄ ꯌꯥꯔꯣꯏꯌꯦ ꯑꯩꯈꯣꯏ ꯃꯃꯥꯗꯀꯣ
ꯎꯝ
ꯌꯥꯗꯦꯕꯀꯣ ꯑꯩꯈꯣꯏꯅ ꯃꯄꯥꯟꯗ ꯆꯠꯄꯗꯣ
ꯑꯗꯨꯒ ꯅꯨꯄꯥꯒꯗ ꯅꯨꯄꯥꯒꯤꯗ ꯆꯠꯈꯤ ꯅꯨꯌꯥ ꯔꯅꯦ
ꯌꯥꯔꯣꯏꯗ ꯀꯃꯥꯏꯅ ꯌꯥꯒ꯭ꯔꯣ ꯍꯥꯏꯗꯤ ꯑꯩꯈꯣꯏꯒꯤ ꯈ꯭ꯔꯤꯁꯃꯥꯁ ꯅ꯭ꯌꯨ ꯌꯌꯥꯔꯗꯤ ꯎꯝ ꯃꯤꯒꯤ ꯈꯨꯟꯗ ꯀꯨꯝꯍꯩ ꯑꯝꯇ ꯆꯠꯇꯦꯕꯀꯣ ꯑꯩꯈꯣꯏ ꯃꯃꯥꯅ ꯌꯥꯗꯦꯕ
ꯎꯝ ꯑꯩꯈꯣꯏ ꯈꯨꯟ ꯌꯨꯝꯂꯛ ꯏꯁꯇꯤ ꯃꯥꯊꯛꯇ ꯂꯩꯌꯦꯕ꯫
ꯍꯦꯜꯂꯝꯒꯅꯤ ꯑꯩꯁꯨ ꯈꯪꯗꯦ꯫
ꯑꯣ꯫ ꯀꯨꯟ ꯆꯥꯎꯔꯝꯝꯕ ꯌꯥꯏ ꯈꯜꯒ꯫
ꯑꯉꯥꯡ ꯃꯈꯜꯁꯨ꯫
ꯎꯝ ꯈꯔ ꯈꯔꯗꯤ ꯌꯥꯅꯤꯗꯦ ꯌꯥꯝ ꯇꯣꯏꯅ ꯊꯣꯛꯇ꯭ꯔꯗꯤ꯫
ꯌꯥꯏꯗꯀꯣ꯫
ꯌꯥꯅꯤꯗ ꯌꯅꯤꯗ꯫ ꯈ꯭ꯔꯤꯁꯃꯥꯁ ꯅꯣꯏ ꯈꯨꯟꯁꯦ ꯍꯧꯖꯤꯛ ꯑꯥꯥ ꯏꯝꯐꯥꯜꯗꯒꯤ ꯀꯌꯥꯃꯨꯛ ꯂꯥꯞꯄ꯭ꯔꯣ ꯄꯨꯡ ꯀꯌꯥ ꯆꯠꯄ꯭ꯔꯣ ꯑꯅꯤ꯫
ꯎꯝ ꯄꯨꯡ ꯑꯅꯤ ꯆꯇꯦ ꯍꯦ ꯍꯥ ꯀꯩꯅꯣ ꯊꯔꯇꯤ ꯃꯤꯅꯠ ꯈꯛꯇꯅꯦ ꯏꯝꯐꯥꯜꯗꯒꯤ ꯑꯩꯈꯣꯏ ꯈꯨꯟ ꯐꯥꯎꯗꯤ꯫
ꯏꯝꯐꯥꯜ ꯅꯣꯏ ꯈꯨꯟ ꯐꯥꯎ ꯊꯥꯔꯇꯤ ꯃꯤꯅꯤꯠ ꯄꯨꯡꯈꯥꯏ ꯈꯛꯇ꯫
ꯑꯧ꯫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
ꯌꯥꯝ ꯅꯛꯄꯅꯦ꯫
ꯑꯦ ꯑꯩꯈꯣꯏ ꯑꯈꯣꯏꯁꯨ ꯅꯄꯤ ꯁꯥꯏꯠꯇꯅꯦ꯫
ꯍꯥ꯫
ꯂꯥꯞꯄꯅꯦꯕ ꯅꯪ ꯅꯪꯒꯤ
ꯐꯖꯥ ꯇꯥꯗꯔꯦ ꯉꯒꯤ ꯕꯣꯏꯁꯇꯨ꯫
ꯑꯩꯈꯣꯏ ꯁꯦꯅꯥꯄꯇꯤ ꯁꯥꯏꯠꯇꯅ ꯍꯦꯟꯅ ꯂꯥꯞꯀꯅꯦꯕ ꯅꯣꯏ꯫ ꯈꯨꯟꯗ꯫
ꯎꯝ꯫ ꯅꯛꯄꯅꯤꯅ ꯑꯗꯨꯒꯤ ꯑꯃꯨꯛ ꯆꯠꯀꯅꯤ ꯑꯃꯨꯛ ꯂꯥꯛꯀꯅꯤ ꯇꯧꯕ ꯌꯥꯏꯕꯀꯣ꯫ ꯅꯛꯄꯅꯤꯅ꯫ ꯍꯥꯟꯅ ꯎꯝ ꯁꯦꯅꯥꯄꯇꯤꯔꯣꯝꯗ ꯑꯩꯈꯣꯏꯒꯤ꯫ ꯐꯦꯝꯂꯤ ꯑꯃꯁꯨ ꯂꯩꯕꯅꯦꯕꯀꯣ ꯍꯧꯖꯤꯛꯇꯤ ꯂꯩꯇꯔꯦ꯫ ꯍꯧꯖꯤꯛ ꯃꯣꯏꯒꯤ ꯫
ꯃꯣꯈꯣꯟꯁꯦꯡꯗꯔꯦꯀꯣ꯫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
ꯐꯥꯖꯟ ꯇꯥꯗꯦ꯫
ꯍꯧꯖꯤꯛꯁꯨ꯫
ꯑꯥ ꯍꯧꯖꯤꯛꯇꯤ ꯇꯔꯦ꯫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
ꯌꯥꯅꯤ ꯌꯥꯔꯦ ꯍꯥꯏꯔꯣ ꯅꯪꯒꯤ ꯁꯤꯅꯄꯇꯤ ꯂꯩꯔꯝꯃꯦꯕ꯫
ꯑꯥꯎ ꯁꯦꯅꯥꯄꯇꯤꯗ ꯑꯩꯈꯣꯏ ꯐꯦꯃꯤꯂꯤ ꯑꯃ ꯂꯩꯔꯝꯕꯅꯦꯕꯀꯣ꯫ ꯔꯤꯂꯦꯇꯤꯞ ꯑꯃꯥ꯫ ꯑꯗꯣ ꯍꯧꯖꯤꯛꯇꯤ ꯂꯩꯇ꯭ꯔꯦ ꯃꯆꯥꯁꯤ ꯂꯣꯏꯅ ꯂꯥꯛꯑꯦ꯫
ꯑꯣ ꯅꯪ ꯁꯦꯅꯥꯄꯇꯤ ꯀꯣꯏꯔꯛꯈ꯭ꯔꯕꯣ ꯁꯦꯅꯥꯄꯇꯤ ꯑꯦ ꯋꯦꯌꯔ꯫
ꯎꯝ ꯍꯝ ꯀꯣꯏꯗꯦꯗ ꯫ ꯑꯩ ꯃꯄꯥꯟ ꯁꯨꯡ ꯊꯣꯛꯣꯛ ꯊꯣꯛꯇꯦ ꯊꯥꯖꯗꯕ꯭ꯔꯥ꯫
ꯊꯥꯖꯗꯦ ꯀꯔꯝꯅ꯫
ꯑꯩꯅ ꯎꯝ ꯆꯠꯄ ꯍꯥꯏꯕꯁꯦ ꯍꯣꯏ ꯏꯝꯐꯥꯜ ꯃꯅꯨꯡ ꯐꯥꯎ ꯑꯩ ꯆꯠꯄ ꯆꯠꯇꯕ ꯃꯐꯝ ꯌꯥꯝ ꯂꯩꯌꯦꯕꯀꯣ
ꯎꯝ
ꯃꯄꯥꯟ ꯊꯣꯛꯇꯦꯗꯏꯗꯤ ꯍꯥꯏꯗꯤ ꯆꯠꯅꯤꯡꯉꯥꯏꯂ ꯅꯠꯇꯕ ꯍꯣꯏ ꯎ ꯑꯗꯨꯝ ꯐ꯭ꯔꯦꯟ ꯈꯣꯏꯁꯨ ꯈꯨꯟꯗ ꯂꯩꯕꯅꯤꯅꯀꯣ ꯑꯗꯨꯝ ꯈꯨꯟꯗ ꯆꯠꯂꯒꯗꯤ ꯑꯗꯨꯝ ꯐ꯭ꯔꯦꯟꯁꯤꯡꯒ ꯑꯗꯨꯝ ꯇꯤꯟꯅꯕ ꯑꯃꯨꯛ ꯑꯗꯨꯒ ꯃꯄꯥꯟꯗ ꯑꯃꯨꯛ ꯎꯁꯦ ꯎꯅꯁꯦ ꯍꯥꯏꯔꯒꯁꯨ ꯑꯗꯨꯝ ꯕꯖꯥꯔ ꯃꯅꯨꯡꯗ ꯎꯟꯅꯩꯕ ꯑꯩꯈꯣꯏꯒꯤ ꯑꯆꯥꯄꯣꯠ ꯆꯥꯕꯒꯨꯝꯕ ꯆꯠꯄ ꯑꯗꯣ ꯑꯇꯣꯞꯄ ꯑꯃ ꯃꯐꯝꯗ ꯄ꯭ꯂꯥꯟ ꯁꯤꯜꯂꯁꯨ ꯃꯁꯥ ꯃꯁꯥꯒꯤ ꯂꯣꯏꯅ ꯊꯕꯛ ꯆꯤꯟꯕꯅꯤꯅ ꯅꯪꯗꯦꯕꯀꯣ
ꯎꯝ
ꯑꯗꯨꯒꯤ ꯄꯥꯛꯅ ꯄꯨꯟꯗꯦ ꯀꯣꯏꯕꯁꯨ ꯌꯥꯝ ꯆꯠꯄ ꯑꯣꯏꯗꯦ
ꯑꯗꯨꯗꯤ ꯅꯪꯗꯤ ꯄꯨꯟꯁꯤꯗ ꯃꯄꯥꯟ ꯊꯣꯛꯇ꯭ꯔꯗꯤ ꯍꯣꯇꯦꯜꯗ ꯐꯥꯎ ꯆꯪꯉꯝꯃꯣꯏꯅꯦ
ꯀꯩꯒꯤꯅꯣ ꯍꯥꯏꯁꯦ ꯍꯣꯇꯦꯜ ꯆꯪꯕ ꯍꯥꯏꯕꯗꯤ ꯀꯩꯅꯣ
ꯑꯇꯣ ꯆꯪꯕ ꯍꯥꯏꯕꯗꯤ ꯂꯣꯖꯤꯡꯒꯨꯝꯕ ꯄꯨꯟꯁꯤꯗ ꯍꯣꯇꯦꯜ ꯆꯪꯈ꯭ꯔꯕꯣ ꯇꯨꯝꯅꯤꯡꯉꯥꯏ
ꯑꯩꯗꯤ ꯀꯔꯤ ꯇꯧꯅꯤ
ꯗꯣꯅꯤ ꯆ ꯆ
ꯟꯅ ꯂꯩꯔ ꯀꯩꯗꯧꯅꯤ ꯂꯥꯞꯅ ꯂꯩꯔꯗꯤ ꯐꯩꯌꯦ ꯍꯣꯏ ꯑꯃꯛꯇꯤ ꯆꯪꯉꯤꯀꯣ ꯍꯥꯏꯕꯗꯤ ꯏꯆꯦꯈꯣꯏ ꯏꯆꯦꯅꯦ ꯏꯇꯩꯅꯦ ꯏꯆꯦ ꯑꯩꯈꯣꯏꯒꯤ ꯃꯆꯥꯅꯤ ꯑꯩꯈꯣꯏꯅ ꯀꯣꯏꯕ ꯆꯠꯄ ꯀꯥꯟꯗ ꯒꯨꯍꯥꯇꯤꯗ ꯂꯩꯌꯦꯕꯀꯣ
ꯑꯣ ꯅꯪ ꯒꯨꯍꯥꯇꯤꯗ ꯂꯥꯛꯇ꯭ꯔꯤ ꯍꯥꯏ ꯍꯥꯏꯕ ꯅꯠꯇ꯭ꯔꯣ
ꯑꯩ ꯋꯥꯆꯤꯗ ꯇꯂꯈ ꯔꯦ
ꯑꯆꯥꯥ ꯑꯗꯨꯗꯤ ꯃꯨꯛꯂꯥꯎꯑꯣ
ꯑ ꯆꯂ ꯑꯩ ꯆꯞꯄ ꯍꯦꯔꯔ
ꯑꯦꯌꯥꯔꯄꯣꯔꯠ ꯐꯥꯎ ꯂꯥꯛꯑꯅꯤ ꯑꯗꯨꯝ ꯄꯤꯛ ꯎꯞ ꯇꯧꯕ ꯌꯥꯅꯤꯗ
ꯑꯣ ꯑꯥ ꯇꯔꯤ ꯑꯩ ꯌꯥꯝ ꯅꯣꯛꯅꯤꯡꯕꯅꯦ ꯈꯪꯕ ꯐꯥꯔꯁ ꯇꯥꯏꯝ ꯑꯩꯅ ꯑꯩꯈꯣꯏ ꯒꯨꯍꯥꯇꯤꯗ ꯆꯠꯂꯒ ꯑꯃꯨꯛ ꯁꯤꯜꯒꯨꯔꯤꯗ ꯑꯃꯨꯛ ꯆꯠꯂꯦꯕꯀꯣ
ꯁꯤꯂꯤꯒꯨꯔꯤ
ꯁꯤꯜꯒꯔꯤꯗ ꯏꯆꯦꯈꯣꯏꯒꯤ ꯈꯪꯅꯕ ꯃꯤ ꯂꯩꯕꯀꯣ
ꯑꯣ
ꯑꯗꯨ ꯃꯐꯝꯗ ꯆꯠꯂꯒ ꯃꯣꯏꯗ ꯑꯃꯨꯛ ꯂꯩꯌꯦꯕ ꯑꯗꯨꯒ ꯏꯔꯥ ꯑꯗꯨ ꯍꯥꯏꯔꯒꯦ ꯑꯗ ꯑꯃꯨꯛ ꯄꯟꯕ ꯌꯥꯗꯦ ꯑꯗꯨꯒ ꯑꯃꯨꯛꯀ ꯌꯨꯝꯗ ꯊꯣꯛꯂꯛꯄ ꯀꯥꯟꯗꯗꯤ ꯑꯩꯁꯦ ꯏꯊꯟꯇ ꯑꯣꯏꯔꯅꯤꯕ ꯊꯣꯛꯂꯛꯄꯗꯣ
ꯑꯣ
ꯑꯗ ꯏꯊꯟꯗ ꯊꯣꯛꯂꯛꯄ ꯀꯥꯟꯗ ꯑꯩꯈꯣꯏꯅ ꯆꯠꯄꯗꯤ ꯗꯥꯏꯔꯦꯛ ꯐ꯭ꯂꯥꯏꯠ ꯆꯠꯂꯦꯕ ꯒꯥꯔꯤꯗ ꯑꯣꯏꯅ ꯆꯠꯂꯦꯕ ꯑꯩꯈꯣꯏ ꯄꯨꯂꯞ ꯀꯥꯔꯗ ꯑꯣꯏꯔꯒ ꯑꯗ ꯊꯣꯛꯂꯛꯄꯗꯩꯗꯤ ꯏꯊꯟꯇ ꯇꯥꯕꯅꯦꯕ
ꯑꯣ
ꯑꯗꯨ ꯏꯁꯟꯗ ꯇꯥ ꯔꯒ ꯐ꯭ꯂꯥꯏꯠꯇ ꯊꯣꯛꯂꯛꯄ ꯀꯥꯟꯗ ꯑꯩꯗꯤ ꯐꯥꯔꯁ ꯇꯥꯏꯝ ꯑꯣꯏꯕꯅꯦꯕ ꯑꯗꯨꯗꯣ
ꯁꯥꯏꯇ ꯀꯣꯀꯇꯥꯕ ꯀꯣꯀ ꯍꯇꯥꯗꯒꯤ ꯂꯧꯕ꯭ꯔꯥ ꯅꯠꯇ꯭ꯔꯒ ꯁꯤ ꯒꯨꯍꯥꯇꯤꯗꯒꯤ ꯆꯠꯄ꯭ꯔꯥ ꯍꯨ ꯟ
ꯒꯨꯍꯥꯇꯤꯗꯒꯤ
ꯑꯆꯥꯥ
ꯐꯥꯔꯁ ꯇꯥꯏꯝ ꯑꯣꯏꯕꯒꯤꯀꯣ ꯑ ꯑꯩ ꯀꯌꯥꯃꯨꯛꯁꯨ ꯀꯤꯕ꯭ꯔꯥ ꯈꯪꯕ꯭ꯔꯥ ꯏꯊꯟꯗꯒ ꯑꯣꯏꯕꯗꯣ
ꯎꯝ ꯀꯤꯒꯅꯤꯗ ꯈꯪꯗꯅꯤ
ꯍꯥꯏꯗꯤ ꯑꯩꯒꯤ ꯃꯅꯥꯛꯇ ꯍꯥꯏꯗꯤ ꯃꯤ ꯈꯪꯅꯕ ꯑꯃ ꯐꯝꯃꯒꯗꯤ ꯐꯕꯀꯣ ꯑꯗꯨꯁꯨ ꯅꯠꯇꯕꯅꯤꯅ ꯍꯥꯏꯗꯤ ꯑꯗꯨ ꯃꯇꯝꯗꯣ ꯃꯤ ꯌꯥꯝ ꯆꯠꯅꯗꯕ ꯃꯇꯝꯅꯦꯕꯀꯣ ꯂꯥꯏꯔꯤꯛꯇꯣ ꯃꯤ ꯌꯥꯝ ꯍꯥꯡꯉꯦꯕ ꯑꯩꯅ ꯐꯝꯕ ꯐꯪꯕꯗꯨꯁꯨ ꯏꯊꯟꯗꯅꯦꯕ
ꯎꯝ ꯎꯝ
ꯑꯁ ꯂꯣꯢꯔꯦ ꯑꯩꯗꯤ ꯑꯩꯁꯦ ꯎꯝ ꯑꯦꯔꯕꯗ ꯂꯣꯏꯅ ꯊꯤꯟꯖꯤꯜꯂꯦꯀꯣ ꯃꯈꯣꯟ ꯇꯥꯗꯅꯦ ꯍꯥꯏꯔꯒ ꯀꯤꯕ ꯆꯥꯡꯗꯣ ꯑꯗꯨ ꯑꯣꯏꯔꯁꯨ ꯌꯥꯗꯦ ꯑꯁ ꯍꯦꯛ ꯀꯥꯈꯠꯂꯛꯄꯒ ꯑꯩ ꯏꯁꯥꯗ ꯀꯩꯅꯣꯝꯃ ꯇꯧꯕꯅꯤ
ꯅꯪ ꯀꯤꯒꯟꯕ꯭ꯔꯣ
ꯀꯤꯌꯦꯅ ꯑꯩꯗꯤ
ꯑꯆꯥ ꯑꯩ ꯎꯔꯗꯤ ꯅꯪ ꯀꯤꯗꯣ ꯃꯥꯂꯦ
ꯀꯩꯒꯤꯅꯣ ꯅꯪꯕꯨꯠ ꯃꯥꯟꯕ꯭ꯔꯣ
ꯕꯨꯠ ꯃꯥꯟꯗ꯭ꯔꯗꯤ
ꯑ ꯀꯩꯒꯤꯅꯣ ꯕꯨꯠ ꯃꯥꯟꯕꯗꯤ ꯃꯤ ꯃꯥꯟꯕ ꯌꯥꯗ꯭ꯔꯣ ꯑꯦꯟꯖꯦꯜ ꯃꯥꯟꯕ ꯌꯥꯗ꯭ꯔꯣ
ꯑꯦꯟꯖꯦꯜꯁꯦ ꯃꯥꯂꯒ ꯑꯦꯟꯖꯦꯜ ꯅꯠꯇ꯭ꯔꯗꯤ ꯋꯥꯏꯅꯦ
ꯑꯗꯨ ꯑꯣꯏꯅꯤꯡꯉꯥꯏ ꯇꯧꯕꯅꯤ
ꯑꯗꯣ ꯏꯕꯥꯅꯤ ꯐꯥꯔꯁ ꯊꯦꯡꯅꯕ ꯀꯥꯟꯗ ꯇꯥꯎꯒꯗ꯭ꯔꯣ ꯏꯕꯥꯅꯤꯕꯣ
ꯍꯥ
ꯏꯕꯥꯅꯤ ꯐꯥꯔꯁ ꯊꯦꯡꯅꯕ ꯀꯥꯟꯗ ꯏꯕꯥꯅꯤ ꯍꯛ ꯇꯧꯒꯗ꯭ꯔꯕ
ꯀꯩꯒꯤꯅꯣ ꯍꯥꯢꯁꯦ
ꯑꯗꯨꯛ ꯀꯩ ꯀꯩꯒꯤꯅꯣ ꯍꯥꯏꯁꯦꯗꯤ ꯊꯦꯡꯅꯕ ꯂꯥꯛꯄꯗꯤ ꯅ ꯊꯦꯡꯅꯥꯔꯗꯤ ꯍꯛ ꯇꯧꯒꯗ꯭ꯔꯥ ꯍꯦꯟꯁꯦꯛ ꯇꯧꯒꯦꯔꯥ ꯅꯠꯇ꯭ꯔꯒ ꯑꯩ ꯍꯛ ꯇꯧꯅꯤꯡꯕꯅ ꯌꯥꯗ꯭ꯔꯦꯗ ꯑꯩꯗꯤ ꯑꯩꯗꯤ ꯍꯛ ꯇꯧꯅꯤꯡꯕꯅ ꯌꯥꯗ꯭ꯔꯦ
ꯅꯪꯒꯤ ꯋꯥ ꯑꯗꯨꯗꯤ ꯌꯥꯗ꯭ꯔꯦꯗ
ꯍꯥꯥ ꯇꯥꯗꯦ ꯐꯖꯅ
ꯅꯪꯒꯤ ꯋꯥꯗꯨꯗꯤ ꯌꯥꯗꯔꯦ ꯍꯥꯏꯕ
ꯍꯛ ꯍꯛ ꯇꯧꯅꯤꯍꯥꯏꯒꯤꯔꯣ
ꯎꯝ
ꯍꯛ ꯇꯧꯅꯤꯉꯥꯏꯒꯤꯗꯨꯔꯣ
ꯍꯣꯏ ꯍꯣꯏ
ꯢꯢ ꯑꯗꯨꯕꯨ ꯀꯔꯤ ꯀꯔꯤ ꯀꯔꯤ ꯀꯔꯤ ꯂꯕꯗꯨꯗ
ꯃꯤ ꯗ ꯌꯥꯝꯅ ꯇꯧꯔꯛꯄ ꯃꯥꯂꯤꯀꯣ
ꯇꯧꯔ ꯀꯅꯤ
ꯌꯥꯝ ꯇꯧꯔꯛꯄ ꯃꯥꯜꯂꯤꯗ ꯅꯪꯒꯤꯗꯨꯗꯤ
ꯇꯧꯔꯛ ꯀꯅꯤ ꯅꯪꯉꯣꯟꯗ ꯑꯩ ꯑꯇꯣꯞꯄ
ꯑꯩꯅ ꯊꯥꯖꯒꯗ꯭ꯔꯣ
ꯈꯪꯗꯦ ꯑꯩ ꯅꯤꯁꯥ ꯆꯥꯏꯈꯔꯦ ꯅꯪ ꯊꯖꯔ ꯂꯩꯏꯗꯤ ꯑꯩ ꯁꯨꯃꯥꯏꯅ ꯍꯥꯏꯔꯗꯤ ꯅꯪ ꯊꯥꯖꯔꯣꯢꯔ ꯊꯥꯖꯔꯣꯏꯗ꯭ꯔꯥ ꯈꯪꯗꯦ
ꯈꯪꯗꯦꯗꯥ ꯉꯔꯥꯡ ꯈꯛꯇ ꯉꯔꯥꯡ ꯈꯛꯇ ꯊꯦꯡꯅꯕꯅꯤꯅ ꯀꯃꯥꯏꯅ ꯈꯪꯗꯔꯣ ꯑꯩ ꯅꯪꯒꯤ ꯃꯔꯝꯗꯁꯨ ꯈꯪꯗꯦ ꯍꯣꯏ ꯋꯥꯔꯤꯕꯨꯗꯤ ꯁꯥꯟꯅꯕ ꯍꯧꯕꯗꯒꯤ ꯅꯪꯅ ꯉꯥꯏꯔꯤ ꯑꯗꯨꯅ ꯍꯧꯖꯤꯛ ꯐꯥꯎꯒꯤꯗꯤ ꯑꯩ ꯈꯪꯗꯦ ꯑꯁꯦꯡꯕꯅꯤꯀꯣ
ꯍꯣꯏ ꯍꯣꯏ ꯍ
ꯍꯥꯏꯗꯤ ꯑꯗꯨꯝ ꯐꯒꯤ ꯇꯧꯔ ꯍꯥꯏꯕꯁꯨ ꯇꯜꯂꯦ
ꯍꯧꯖꯤꯛ ꯐꯥꯎꯕꯗꯤ ꯋꯥꯔꯤꯁꯤ ꯀꯃꯥꯏꯅ ꯇꯧꯔꯤ ꯅꯨꯡꯉꯥꯏꯔꯤꯕ꯭ꯔꯣ ꯏꯕꯥꯅꯤꯒꯤ ꯅꯪꯒꯤ ꯃꯣꯠꯇ
ꯃ ꯑꯗꯨꯝ ꯐ꯭ꯔꯤ ꯑꯣꯏꯔ ꯑꯗꯨꯝ ꯋꯥꯔꯤ ꯁꯥꯟꯅꯒꯗꯤ ꯀꯩꯁꯨ ꯀꯥꯏꯕ ꯌꯥꯎꯗꯦ
ꯀꯨꯏ ꯔꯣꯏꯅꯦ ꯀꯥꯏꯅ ꯍꯥꯏꯅꯤꯕꯅꯤꯁ
ꯀꯔꯤ ꯃꯔꯝꯒꯤꯔ ꯀꯩ ꯃꯔꯝꯒꯤꯔ
ꯃꯔꯝꯗꯤ ꯍꯥꯏꯕ ꯌꯥꯗꯦ ꯁꯤꯗ
ꯑꯣ ꯎ
ꯎꯝ
ꯀꯩꯩꯅꯅꯂꯣꯔꯦ
ꯍꯥ
ꯀꯥꯏꯅꯦꯔꯒ ꯀꯩ ꯇꯧꯗꯣꯏꯅꯣ
ꯃꯥꯅꯤꯅꯦ
ꯑꯗꯨꯝ ꯂꯩꯒꯅꯤꯅ ꯎ
ꯅꯪ ꯂꯧꯕ ꯂꯥꯛꯀꯦ
ꯅꯪ ꯂꯧꯕ ꯂꯥꯛꯑꯒꯦ ꯈꯔ ꯂꯩꯔꯒ
ꯀ ꯀꯔꯤꯒꯤꯅꯣ
ꯅꯪ ꯑꯗꯨꯗ ꯂꯩꯕ ꯀꯥꯟꯗ ꯅꯣꯏ ꯑꯟꯇꯤꯗ ꯅꯅꯦ ꯑꯩꯈꯣꯏ ꯖꯒꯥꯗ ꯂꯩꯕ ꯀꯥꯟꯗ ꯅꯪ ꯃꯤ ꯀꯣꯏ ꯃ ꯆꯠ ꯀꯃꯥꯏꯅꯥ ꯀꯣꯏꯕꯔꯥ ꯍꯥꯏꯕꯗꯤ ꯅꯨꯄꯥꯁꯤꯡꯅ ꯊꯦꯡꯅꯁꯦ ꯍꯥꯏꯗꯤ ꯅꯪ ꯊꯣꯛꯄ꯭ꯔꯣ ꯅꯠꯇ꯭ꯔꯒ ꯅꯪꯅꯦ ꯑꯩꯈꯣꯏꯗ ꯍꯥꯡꯉꯒ ꯀꯣꯏꯒꯦꯅ ꯍꯥꯏꯔ ꯆꯠꯄ꯭ꯔꯣ ꯅꯠꯇ꯭ꯔꯒ ꯅꯨꯄꯥ ꯊꯦꯡꯅꯒꯦꯅ ꯆꯠꯄ꯭ꯔꯣ ꯅꯠꯇ꯭ꯔꯒ ꯀꯃꯥꯏꯅ ꯇꯧꯒꯦ
ꯏꯅꯦꯈꯣꯏꯒ ꯍꯥꯏꯕꯗꯤ ꯍꯥꯏꯗꯤ ꯅꯨꯄꯥ ꯑꯩꯅ ꯅꯨꯄꯥ ꯊꯦꯡꯅꯕꯗꯤꯀꯣ ꯑꯩꯅ ꯁ꯭ꯀꯨꯜ ꯆꯠꯄꯗꯣ ꯀꯣꯂꯦꯖ ꯁꯨꯝꯕ ꯆꯠꯄ ꯀꯥꯟꯗ ꯀꯕꯅꯤ
ꯁꯟꯗꯦꯒꯨꯝꯕꯗ ꯊꯦꯡꯅꯗ꯭ꯔꯦ
ꯁꯟꯗꯦꯗꯗꯤ ꯂꯣꯏꯅ ꯁꯨꯇꯤ ꯂꯩꯕꯅꯤꯅ ꯆꯠꯇꯦ ꯍꯣꯏ ꯊꯣꯛꯄꯨꯗꯤ ꯊꯣꯛꯏꯗꯣ ꯍꯧꯖꯤꯛ ꯌꯥꯝ ꯑꯉꯥꯡ ꯅꯠꯇ꯭ꯔꯕꯅꯤꯅꯀꯣ ꯑꯩꯅ ꯑꯗꯨꯝ ꯐ꯭ꯔꯦꯟꯁꯤꯡꯒ ꯀꯣꯏꯕ ꯆꯠꯀꯦ ꯍꯥꯏꯔꯗꯤ ꯌꯥꯏꯑꯕ
ꯎꯝ
ꯍꯧꯖꯤꯛ ꯑꯩ ꯀꯣꯂꯦꯖꯁꯨ ꯂꯣꯏꯔꯦ ꯑꯗꯨ ꯑꯗꯨꯝ ꯂꯩꯕꯅꯤꯅ ꯍꯅ ꯀꯣꯂꯦꯖ ꯀꯥꯕꯅꯁꯨ ꯌꯥꯝ ꯊꯤꯡꯕꯗꯤ ꯑꯣꯏꯗꯦ ꯍꯣꯏ ꯊꯤꯡꯕꯗꯤ ꯊꯤꯡꯉꯤꯀꯣ ꯅꯨꯡꯗꯥꯡꯒꯨꯝꯕꯗꯗꯤ ꯃꯄꯥꯟ ꯊꯣꯛꯄ ꯌꯥꯗꯦ
ꯑꯩꯒ ꯀꯨ ꯑꯩ ꯑꯩꯒ ꯀꯨꯌꯨ ꯍꯥꯏꯔꯗꯤ ꯑꯩꯅ ꯅꯪꯕꯨ ꯑꯩꯉꯣꯟꯗ ꯂꯩꯕ ꯂꯥꯛꯑꯣ ꯍꯥꯏꯔꯛꯀꯅꯤ ꯑꯩꯗꯤ ꯂꯨꯍꯣꯡꯗ꯭ꯔꯁꯨ
ꯀꯔꯤꯒꯦ
ꯑꯗꯣ ꯅꯪ ꯃꯤꯅꯤ ꯀꯣꯏꯔꯒ ꯂꯥꯞꯅ ꯂꯩꯕꯁꯨ ꯅꯨꯡꯉꯥꯏꯕ꯭ꯔꯣ
ꯌꯦ ꯇꯪ ꯍꯥꯟꯂ ꯌꯥꯝ ꯏ ꯉꯥꯟꯗ ꯑꯝꯕꯔꯄ ꯃꯀꯣ
ꯀꯥꯏꯗꯅꯗ ꯂꯥꯁ ꯌꯔ ꯂꯥꯁ ꯏꯌꯥꯔꯗꯒꯤ ꯑꯩ ꯃꯄꯥꯟ ꯊꯣꯛꯄꯅꯤꯗ ꯃꯤꯁꯨ ꯍꯣꯏꯗ
ꯃꯤꯗꯤ ꯑ
ꯍꯧꯖꯤꯛ ꯍꯣꯏ ꯏꯕꯥꯅꯤ ꯍꯧꯖꯤꯛ ꯀꯩꯁꯨꯕꯨꯗꯤ ꯂꯩꯇꯦ ꯃꯤ ꯂꯣꯡ ꯗꯤꯁꯇꯦꯟ ꯔꯤꯂꯦꯁꯟꯁꯤꯞꯇ ꯌꯥꯝ ꯅꯨꯡꯁꯤꯅꯕ ꯂ ꯈꯪꯕꯣ
ꯎ ꯂꯣꯡ ꯗꯤꯁꯇꯦꯟꯁꯅꯤ ꯇꯠꯂꯤꯁꯦ
ꯑ